ꯎꯨꯍ ꯇꯥꯕ꯭ꯔꯣ
ꯇꯥꯏꯍꯦ
ꯍꯥ ꯑꯁ ꯀꯃꯥꯏ ꯀꯃꯥꯏ ꯇꯧꯔꯤꯒꯦ
ꯑꯩꯁꯨ ꯍꯪꯒꯦ ꯇꯧꯕꯅꯤꯅꯦ ꯀꯃꯥꯏ ꯀꯃꯥꯏ ꯇꯧꯔꯤꯒꯦ ꯅꯪꯗꯤ
ꯑꯁ ꯑꯩꯗꯤ ꯍꯟꯗꯛ ꯋꯥꯏꯌꯦ
ꯌꯥꯕ꯭ꯔꯥ
ꯑꯩꯁꯨ ꯍꯟꯗꯛ ꯊꯕꯛ ꯌꯥꯝ ꯆꯤꯟꯕꯀꯣ ꯑꯗꯨꯒꯤ
ꯅꯣꯏꯗꯤ ꯊꯕꯛ ꯆꯤꯟꯕ꯭ꯔꯥ ꯍꯟꯗꯛ ꯑꯩꯒ ꯆꯞ ꯃꯥꯟꯅꯔꯝꯒꯅꯤ ꯅꯪꯁꯨ
ꯑꯣ ꯊꯕꯛ ꯆꯤꯟꯃꯟꯗꯅ ꯑꯗꯣ ꯋꯔꯤ ꯂꯤꯕꯤꯒꯦꯅꯦ ꯍꯥ ꯍ
ꯑꯥ ꯀꯩ ꯋꯔꯤꯅꯣ
ꯇꯥꯅꯤꯡꯕ꯭ꯔꯥ
ꯑꯥ ꯂꯤꯌꯣ ꯋꯔꯤꯗꯤ ꯇꯥꯁꯦ ꯑꯩꯈꯣꯏꯗꯤ ꯋꯔꯤ ꯇꯥꯕ ꯌꯥꯝ ꯅꯨꯡꯉꯥꯏ ꯃꯤꯅ ꯑꯃꯅ ꯋꯔꯤ ꯂꯤꯕꯁꯦ ꯇꯥꯕ ꯌꯥꯝ ꯅꯨꯡꯉꯥꯏꯌꯦ
ꯑꯩꯈꯣꯏ ꯑꯉꯥꯡ ꯑꯣꯏꯔꯤꯉꯩꯗꯅꯦ
ꯎꯨꯝ
ꯎꯝ ꯏꯃꯥꯟꯅꯕ ꯀꯩꯅꯣꯗꯣ ꯑꯩ ꯍꯦꯛ ꯍꯦꯛ ꯍꯥꯏꯕꯗꯣ ꯃꯝꯕ ꯑꯗꯣ
ꯑꯥ ꯑꯣ
ꯃꯥꯒꯤ ꯏꯃꯥꯟꯅꯕ ꯃꯌꯥꯝꯕꯁꯨ ꯑ ꯀꯩꯅꯣ ꯂꯩꯈ꯭ꯔꯦ ꯑꯥꯗ ꯂꯩꯈ꯭ꯔꯦ ꯃꯌꯥꯝꯕꯗꯣ ꯋꯥꯡ ꯆꯥꯎꯔꯒꯀꯣ ꯑꯁ ꯌꯥꯝ ꯀꯤꯒꯟꯕꯗꯣ
ꯑꯣ ꯑꯣ ꯐꯖꯕ꯭ꯔꯥ ꯍꯥꯏꯔꯦ ꯍꯣꯏ
ꯍꯥꯏꯗꯤ ꯅꯨꯡꯗꯥꯡꯒꯨꯝꯕꯗ ꯀꯤꯒꯟꯕꯗꯣ
ꯑꯣ ꯑꯣ ꯍꯣꯏ
ꯌꯦꯟ ꯑꯁꯤꯕ ꯃꯣꯏꯒꯤ ꯑꯁꯤꯕ ꯂꯩꯕꯀꯣ
ꯍꯥ
ꯇꯨꯔꯦꯟ ꯃꯄꯥꯟꯗꯒꯨꯝꯕ ꯆꯥꯕ ꯆꯠꯂꯦ ꯑꯗ ꯈꯦꯠ ꯄꯨꯏ ꯑꯩꯈꯣꯏ ꯑꯉꯥꯡꯅꯤꯗ ꯏꯌꯥꯝꯕ ꯑꯅꯤꯒ ꯀꯣ ꯇꯨ ꯆꯠꯂꯦ ꯆꯥꯛꯀꯁꯦ ꯑꯥꯗ ꯑꯁ ꯆꯥꯛꯇꯤ ꯄꯨꯕ ꯃꯥꯜꯂꯦ ꯌꯨꯝꯗꯒꯤ ꯌꯦꯡꯗꯨꯅ ꯑꯥꯗ ꯁꯦꯝꯃꯒꯀꯣ
ꯎꯝ
ꯆꯥ ꯅꯨꯡꯗꯥꯡꯗ ꯍꯜꯂꯛꯄꯗꯣ ꯆꯥꯏ ꯑꯗꯨ ꯆꯥꯏ ꯑꯗꯨꯒ ꯌꯨꯝꯗꯗꯤ ꯆꯥꯕ ꯅꯨꯡꯉꯥꯏꯇꯦꯕ ꯑꯁꯤꯒꯨꯝꯕꯁꯦ
ꯎꯝ
ꯍꯥꯏꯗꯤ ꯑꯐꯕ ꯌꯦꯟꯅꯁꯨ ꯑꯗꯨꯝ ꯃꯅ ꯄꯛꯄꯗꯣ ꯑꯗꯨ ꯑꯗꯨꯝ ꯇꯧꯋꯦ ꯑꯗꯨꯒ ꯀꯩꯅꯣ ꯇꯧꯕ ꯃꯥ ꯌꯥꯝ ꯀꯤꯒꯟꯕ ꯏꯌꯥꯝꯕꯗꯨ
ꯎꯝ
ꯌꯨꯝ ꯆꯠꯄ ꯃꯇꯝꯗ ꯃꯥꯅ ꯍꯥꯏꯕꯅꯦ ꯃꯤ ꯀꯅꯥꯝꯇ ꯀꯤꯕ ꯌꯥꯗꯦꯀꯣ ꯍꯥꯏꯔꯒꯀꯣ
ꯑ ꯃꯥꯅ ꯑꯣꯏꯅ
ꯃꯥꯅ ꯃꯥꯡꯗ ꯆꯠꯂꯒ ꯃꯤ ꯃꯥꯡꯗ
ꯑꯁ ꯅꯨꯡꯗꯥꯡ ꯑꯣꯏꯔꯁꯨ ꯃꯤ ꯀꯅꯥ ꯆꯦꯟꯕ ꯌꯥꯔꯣꯏ ꯀꯤꯕ ꯌꯥꯔꯣꯏ ꯍꯥꯏꯔꯒ ꯃꯥꯅ ꯆꯦꯟꯕ ꯍꯧꯒꯤꯕ
ꯑꯣ ꯑꯣ
ꯕꯀꯦꯠ ꯀꯨꯝꯕ ꯄꯥꯢꯔꯒ ꯃꯥ ꯆꯦꯟꯕꯅꯤꯅꯥ ꯄꯨꯂꯞ ꯆꯦꯟꯂꯤ ꯌꯨꯝꯁꯨ ꯀꯩꯅꯣꯅꯦꯗ ꯅꯛꯏꯗ ꯃꯣꯏ ꯃꯅꯤꯡꯂꯣꯝ ꯄꯨꯈ꯭ꯔꯤ ꯑꯃ ꯂꯩꯌꯦ ꯑꯗꯨꯗꯒꯤ ꯃꯇꯥꯏꯗꯨꯅꯦ ꯊꯣꯡꯉꯥ ꯁꯥꯕꯗꯣ ꯑꯁ ꯃꯥꯗꯤ ꯌꯥꯝ ꯀꯤꯒꯟꯕꯅꯦ ꯑꯥꯁꯤꯒꯨꯝꯕꯁꯦ
ꯑꯗꯨꯒ ꯃꯅꯥꯎꯅꯨꯄꯥ ꯑꯩꯅ ꯇꯤꯟꯅꯕꯗꯣ ꯃꯥꯁꯨ ꯑꯝ ꯀꯤꯒꯟꯕꯅꯦ
ꯂꯩꯌꯦ ꯃꯤꯁꯦ ꯀꯤꯒꯟꯕ ꯃꯤ ꯑꯩꯁꯨ ꯌꯥꯝ ꯀꯤꯒꯜꯂꯦ ꯑꯗꯨ ꯑꯩꯅ ꯀꯤꯒꯟꯕꯁꯤꯅꯀꯣ
ꯎꯝ
ꯃꯄꯥꯟꯗ ꯃꯄꯥꯟ ꯊꯣꯡꯗꯗꯤ ꯎꯔꯣꯏ ꯀꯤꯕꯗꯨ ꯑꯗꯨꯝ ꯃꯅꯨꯡꯗꯗꯤ ꯌꯥꯝ ꯀꯤꯕꯀꯣ ꯀꯔꯤꯒꯨꯝꯕ ꯑꯃ ꯄꯣꯠ ꯈꯪꯕ ꯀꯥꯟꯗꯁꯨꯀꯣ
ꯎꯝ
ꯃꯄꯥꯟ ꯊꯣꯡꯗ ꯌꯥꯝ ꯈꯪꯕ ꯃꯑꯣꯡꯗꯣ ꯎꯔꯣꯏꯕꯀꯣ ꯑꯗꯨꯒ ꯃꯅꯨꯡꯗꯗꯤ ꯌꯥꯝ ꯈ ꯈꯪꯕꯅꯦꯕ
ꯎꯝ
ꯁꯨꯃꯥꯏ ꯍꯦꯛ ꯇꯧꯌꯦ ꯑꯩꯁꯦ ꯈꯪꯗꯕ ꯃꯥꯟꯒꯅꯤ ꯑꯗꯨꯁꯨ ꯃꯅꯨꯡꯗꯗꯤ ꯌꯥꯝ ꯈꯪꯕꯅꯦ
ꯑꯁ ꯅꯪꯒꯤꯁꯦ ꯇꯣꯡꯉꯥꯜꯂꯦꯅꯦ ꯑꯗꯨꯗꯤ
ꯎꯝ ꯃꯄꯥꯟꯗ ꯃꯤꯅ ꯈꯪꯉꯥ ꯑꯥꯏ ꯀꯥꯢ ꯍꯥꯏꯗꯅꯀꯣ ꯑꯩꯗꯤ ꯑꯗꯨꯃꯥꯏꯁꯨ ꯂꯥꯎꯔꯣꯢ ꯑꯗꯨꯕꯨ ꯃꯅꯨꯡꯗꯗꯤ ꯌꯥꯝ ꯈꯪꯕꯅꯦ
ꯑꯗꯨꯝꯕꯅꯦ ꯐꯠ ꯑ ꯑꯗꯨꯝꯕꯅꯦ ꯐꯠꯇꯕꯗꯣ ꯈꯪ ꯃꯟꯕꯒꯤ ꯋꯥꯟꯊꯩꯒ ꯍꯥꯏꯕꯗꯣ ꯑꯗꯨꯝꯕꯗꯨꯅꯦꯕ ꯃꯄꯥꯟꯗ ꯂꯥꯎ ꯊꯣꯛꯇꯕꯤꯗ ꯃꯅꯨꯡꯗ ꯐꯨꯝꯖꯤꯜꯂꯒ ꯊꯝꯕꯗꯣ
ꯃꯥꯏꯇꯧ ꯑꯩꯗꯤ ꯁꯥ ꯉꯥꯒꯤ ꯋꯥꯔꯤ ꯌꯥꯝ ꯇꯧꯅꯤꯡꯉꯦ ꯇꯨꯝꯕꯗꯥ ꯌꯥꯝ ꯅꯨꯡꯉꯥꯏꯌꯦ ꯑꯩꯗꯤ
ꯎꯝ ꯅꯣꯡꯃ
ꯀꯔꯤ ꯆꯍꯤ ꯀꯔꯤ ꯆꯍꯤꯗꯅꯣ ꯑꯩ ꯇꯧꯕꯗꯣ ꯁꯟ ꯁꯦꯝꯃꯒ
ꯐꯣꯟ ꯑꯃꯨꯛ ꯇꯧꯔꯛꯀꯦ ꯍꯥꯏꯔ ꯇꯧꯔꯛꯇꯥꯕꯗꯨ
ꯎꯝ ꯑꯩ ꯁꯥꯎꯅꯤꯡꯕ ꯅꯠꯇꯦ ꯑꯩꯗꯣ ꯏꯀꯥꯏꯔꯒ ꯅꯨꯡꯉꯥꯏꯇꯕ ꯍꯥꯏ ꯇꯥꯔꯦ ꯁꯥꯎꯅꯤꯡꯕ ꯅꯠꯇꯦ ꯑꯩꯕꯨ ꯀꯔꯤꯅꯣ ꯑꯩꯕꯨ ꯈꯟꯕꯤꯗꯕꯒꯨꯝꯅ ꯈꯟꯕꯀꯣ
ꯑꯥ
ꯁꯥ ꯁꯟ ꯁꯟ ꯁꯦꯝꯃꯤ ꯍꯣꯔꯦꯟ ꯂꯣꯏꯔꯒ ꯍꯥꯏꯔꯛꯀꯦ ꯍꯥꯏꯔꯒ ꯑꯗꯨ ꯅꯨꯃꯤꯠꯇꯨ ꯁꯨꯍꯥꯏ ꯍꯥꯏꯔꯛ ꯇ꯭ꯔꯦ ꯑꯌꯨꯛꯇ ꯑꯃꯨꯛ ꯍꯥꯏꯔꯛꯑꯦ
ꯑꯌꯨꯛꯇ ꯑꯃꯨꯛ ꯍꯥꯏꯕ꯭ꯔꯅꯦ
ꯈꯪꯗꯦ ꯉꯁꯤ ꯍꯥꯏꯔꯒ ꯑꯥ ꯉꯁꯥꯏ ꯅꯨꯡꯊꯤꯜ ꯑꯣꯏꯔꯦ ꯍꯥꯏꯔꯁꯦꯕꯀꯣ ꯉꯁꯤꯒꯤꯗꯤ ꯁꯨꯛꯍꯥꯢ ꯍꯥꯏꯔꯛꯇ꯭ꯔꯦꯕ ꯑꯗꯨ ꯁꯨꯡꯍꯥꯏ ꯍꯥꯏꯔꯛꯇ꯭ꯔꯦ ꯑꯗꯨꯒ ꯃꯊꯪ ꯅꯨꯡꯗꯥꯡ ꯋꯥꯏꯔꯝ ꯊꯦꯡꯕꯗ ꯇꯔꯥ ꯍꯥꯏꯔꯛꯄꯗꯣ ꯀꯥꯎꯒ꯭ꯔꯦ
ꯍꯧꯖꯤꯛ ꯑꯣꯏꯔꯗꯤ ꯑꯁ ꯌꯥꯝ ꯈꯠꯅꯒꯅꯤꯅꯦ
ꯍꯧꯖꯤꯛ ꯑꯣꯏꯔꯗꯤꯀꯣ ꯈꯪꯒꯗꯕꯅꯤ
ꯑꯩꯁ
ꯑꯗꯨꯕꯨ ꯑꯗꯨ ꯃꯇꯝꯗꯗꯤ ꯑꯩꯁꯨ ꯈꯔ ꯏꯀꯥꯏꯕꯀꯣ
ꯎꯝ
ꯑꯗ ꯅꯪꯗꯣ ꯑꯩꯅ ꯍꯥꯟꯅ ꯍꯥꯏꯔꯒ ꯌꯥꯗꯕꯒꯤ ꯑꯩꯖꯨ ꯇꯟꯕꯅꯦ
ꯗꯣ ꯑꯁ ꯑꯁ ꯅꯪ ꯇꯧꯔꯛꯇꯕꯅꯦꯅ ꯑꯩꯅ ꯑꯃꯨꯛ
ꯅꯪꯅ ꯑꯃꯨꯛ ꯆꯥꯛ ꯆꯥꯔꯕ꯭ꯔꯥꯅ ꯑꯃꯨꯛ ꯊꯥꯔꯛꯄꯅꯦ ꯑꯁ ꯍꯔꯥꯎꯕꯗꯣꯀꯣ ꯑ ꯊꯥꯔꯛꯄꯗꯣ ꯌꯥꯝ ꯍꯔꯥꯎꯋꯤꯅꯦꯕ
ꯍꯔꯥꯎꯕ꯭ꯔꯥ
ꯑꯦ
ꯑꯩꯅ ꯍꯥꯏꯕꯗ ꯌꯥꯗꯕꯅꯦ ꯑꯩꯗꯤ ꯑꯩꯗꯤ ꯑꯗꯨꯝ ꯗꯥꯏꯔꯦꯛ ꯗꯥꯏꯔꯦꯛ ꯍꯥꯏꯕꯅꯦꯕꯀꯣ
ꯎꯝ
ꯝ ꯍꯥꯏꯔꯝꯒꯅꯤ ꯑꯩ ꯅꯪ ꯑꯊꯨꯃꯥꯏ ꯇꯧꯑꯦꯅꯀꯣ ꯅꯪꯅ ꯌꯥꯗꯕꯅꯤꯅ ꯅꯪ ꯈꯪꯅꯕ ꯂꯩꯕ꯭ꯔꯥ ꯍꯥꯏꯔꯣ ꯍꯣꯏ ꯍꯥꯏꯗꯨꯗ ꯑꯩꯁꯨ ꯇꯥꯟꯈ꯭ꯔꯕ
ꯑꯩꯅ ꯐꯥꯒꯤ ꯇꯧꯔꯒ ꯅꯪꯅ ꯅꯃꯥꯗ ꯑꯃꯨꯛ ꯍꯪꯕ꯫
ꯎꯝ ꯑꯗꯨ ꯀꯔꯤ ꯍꯥꯏꯕ꯭ꯔꯥꯅ ꯍꯪꯕꯀꯣ
ꯎꯝ
ꯑꯗꯨꯒ ꯅꯪꯁꯨ ꯅꯨꯡꯉꯥꯏꯇꯕ ꯃꯥꯜꯂꯦ ꯀꯣꯟꯅꯗꯤ ꯑꯃꯨꯛ ꯊꯥꯔꯛꯑꯦ ꯫
ꯃꯥꯁꯨ ꯈꯜꯂꯒꯗꯤ ꯂꯩꯕ ꯖꯥꯠꯅꯦꯕ ꯅꯨꯃꯤꯠ ꯑꯃ ꯑꯅꯤꯒ ꯀꯩꯁꯨ ꯍꯥꯏꯔꯛꯇꯕꯗꯨꯗ
ꯈꯜꯂꯝꯕꯅꯤꯅ ꯀꯔꯤ ꯑꯣꯏꯔꯦ ꯖꯥꯠꯅꯣꯅ
ꯑꯗꯨꯝ ꯈꯜꯂꯤꯅꯦ ꯑꯩꯅ ꯄꯥꯝꯕꯅꯤꯅ
ꯎꯝ ꯑꯣꯏꯔꯤꯕꯅꯤ ꯑꯣꯏꯔꯕꯅꯤ
ꯑꯩꯅ ꯍꯥꯟꯅ ꯄꯥꯝꯕꯅꯤ ꯅꯪ ꯈꯪꯗꯕꯩ ꯋꯥꯅꯤ
ꯍꯥꯟꯅ ꯄꯥꯝꯃꯒ ꯀꯣꯟꯅ ꯄꯥꯝꯂꯞ ꯇꯧꯔꯒꯀꯣ ꯁꯤꯁꯨ ꯆꯠ ꯊꯤꯍꯦ ꯑꯩꯅ ꯍꯥꯟꯅ ꯄꯥꯝꯗꯕ ꯀꯣꯟꯅ ꯄꯥꯜꯂꯛꯄ
ꯁꯤ ꯅꯪꯁꯤꯁꯨ ꯐꯥꯒꯤ ꯌꯥꯝ ꯇꯧꯒꯜꯂꯤꯀꯣ ꯫
ꯉꯥꯏꯍꯥꯛ ꯅꯣꯛꯇ꯭ꯔꯗꯤ ꯀꯩꯅꯣ ꯅꯣꯛꯄꯅ ꯍꯛꯆꯥꯡ ꯐꯩ ꯍꯥꯏꯕꯗꯨꯣ ꯅꯪ ꯈꯪꯗ꯭ꯔꯣ
ꯃꯥꯅꯦ ꯃꯥꯅꯦ
ꯅꯣꯛꯄ ꯅꯣꯡꯃꯗ ꯉꯥꯏꯍꯥꯛ ꯉꯥꯏꯍꯥꯛ ꯑꯣꯏꯔꯁꯨ ꯅꯣꯛꯀꯗꯕꯅꯤ ꯑꯗꯨꯝꯕ ꯑꯐ ꯑꯐꯕ ꯚꯤꯇꯥꯃꯤꯟ ꯌꯥꯕ ꯄꯣꯠ ꯆꯥꯗꯕ ꯁꯛꯇꯤ ꯅꯣꯡꯃꯗ ꯈꯔ ꯅꯣꯛ ꯅꯣꯛꯄꯁꯤꯅ ꯍꯦꯟꯅ ꯐꯕꯅꯤ
ꯎꯝ ꯑꯗꯨꯒ ꯑꯌꯨꯛꯀꯤ ꯅꯨꯡꯁꯥꯗꯣ ꯐꯪꯕ ꯅꯨꯡꯁꯥꯒꯤ ꯃꯉꯥꯟꯗꯣ
ꯑꯗꯨꯗꯤ ꯑꯩꯈꯣꯏꯗꯤ ꯐꯪꯗꯕ ꯀꯨꯏꯔꯦꯍꯦ
ꯑꯩꯁꯨꯅꯦ
ꯑꯌꯨꯛꯀꯤ ꯅꯨꯡꯁꯥꯀꯥꯏꯗꯨꯗꯤ ꯐꯪꯗꯦꯍꯦ
ꯑꯌꯨꯛꯀꯤ ꯅꯨꯡꯁꯥ ꯈꯪꯗꯦ ꯑꯗꯨꯕꯨ ꯑꯌꯨꯛꯀꯤ ꯅꯨꯡꯁꯤꯠ ꯑꯐꯕ ꯂꯧ ꯍꯥꯏꯕꯗꯤ ꯇꯥꯔꯛꯏ ꯫
ꯅꯨꯡꯁꯥꯁꯨ ꯅꯤꯅꯦ
ꯑꯗꯨ ꯍꯥꯏꯕꯗꯤ ꯑꯩꯅ ꯇꯥꯔꯛꯄꯗꯣ ꯈꯪꯂꯛꯄꯗꯣ ꯍꯥꯏꯕꯅꯦ ꯑꯌꯨꯛ ꯉꯟꯇ ꯍꯧꯒꯠꯂ ꯑꯌꯨꯛꯀꯤ ꯅꯨꯡꯁꯤꯠ ꯑꯁꯦꯡꯕꯗꯣ ꯂꯧꯑꯣ ꯍꯥꯏꯕꯗꯨꯗꯤ ꯇꯥꯏꯌꯦ ꯈꯪꯉꯦꯕ
ꯑꯌꯨꯛꯀꯤ ꯅꯨꯡꯁꯥ ꯄꯨꯡ ꯀꯩꯅꯣ ꯐꯥꯎ ꯃꯥꯄꯜ ꯃꯥꯄꯜ ꯑꯗꯨꯋꯥꯏ ꯐꯥꯎꯅꯦ ꯊꯣꯛꯂꯛꯄ ꯎꯝ ꯊꯣꯛꯂꯛꯄꯗꯣ ꯑꯗꯨ ꯀꯩꯅꯣ ꯌꯥꯝ ꯐꯩ ꯍꯥꯏ ꯍꯛꯆꯥꯡꯗ ꯃꯤꯠ ꯑꯌꯨꯛꯀꯤ ꯅꯨꯡꯁꯥꯗꯣ ꯐꯨꯔꯤꯠ ꯂꯧꯊꯣꯛꯑꯒ ꯑꯗꯨꯝ ꯌꯥꯏ ꯌꯥꯏꯌꯣꯅ ꯍꯥꯏꯕꯅꯦ ꯃꯤꯠꯀꯨꯝꯕ ꯌꯥꯗꯕꯁꯤꯡꯗꯣ ꯃꯤꯠꯇ ꯌꯥꯝ ꯀꯥꯟꯅꯕ ꯃꯥꯜꯂꯦ
ꯈꯪꯗꯦꯗ
ꯑꯩꯈꯣꯏꯗꯤ ꯏꯁ ꯅꯣꯡ ꯃꯌꯥꯝ ꯇꯥꯕꯤꯔꯗꯤ ꯐꯒꯥꯗꯕꯅꯤ
ꯅꯣꯡ
ꯅꯣꯡ ꯎꯝ ꯍꯥꯏꯕꯗꯤ ꯂꯧꯒꯨꯝꯕ ꯇꯧꯕꯁꯤꯡꯗꯀꯣ ꯃꯣꯏꯒꯤ ꯑꯗꯨꯝ ꯈꯟꯕꯅꯤꯅꯦ ꯑꯩꯅ
ꯑꯦꯠ ꯅꯪ ꯑꯗꯨꯒꯤꯅꯦ ꯍꯛꯆꯥꯡ ꯌꯥꯝ ꯁꯣꯛ
ꯈꯟꯗꯕꯁꯨ ꯌꯥꯗꯕ
ꯅꯣꯏ ꯇꯥꯆꯧ ꯍꯣꯏꯒꯤ ꯈꯟꯕ꯭ꯔꯥ ꯃꯣꯏ ꯃꯣꯏꯁꯨ ꯀꯨꯝꯁꯤꯒꯤ ꯇꯧ ꯑꯗꯨ ꯑꯗꯨ ꯑꯃꯨꯛ ꯇꯧ ꯇꯧꯔꯝꯒꯅꯤꯅꯦ
ꯑꯈꯣꯏꯕꯨꯗꯤ ꯎꯗꯕꯅꯤꯅ ꯀꯩꯁꯨ ꯀꯥꯏꯗꯦꯕꯀꯣ ꯍꯥ
ꯍꯧꯗꯣꯡ ꯑꯣꯏꯔꯝꯕꯁꯨ ꯌꯥꯏ ꯍꯨꯏ ꯍꯨꯏꯒꯨꯝꯕ ꯈꯣꯡꯕꯀꯣ ꯎꯝ ꯍꯧꯇꯣꯡꯒꯨꯝꯕ ꯍꯨꯏꯒꯨꯝꯕꯀꯣ ꯌꯥꯝ ꯂꯩꯕꯅꯦꯕ ꯑꯗꯨꯒꯤ
ꯎꯝ ꯂꯩꯥꯕꯅꯦ ꯂꯩꯕꯅꯦ
ꯍꯧꯗꯣꯡꯁꯤꯡꯁꯨ ꯅꯣꯡ ꯇꯥꯗ꯭ꯔꯥꯗꯤ ꯃꯣꯏꯁꯨ ꯍꯛꯆꯥꯡ ꯅꯨꯡꯉꯥꯏꯇꯦ ꯍꯥꯏꯌꯦ
ꯏꯁ ꯌꯥꯅꯕꯗꯤ ꯈꯨꯝꯃꯤꯅꯦ
ꯑꯗꯨꯅꯤ ꯍꯧꯗꯣꯡꯒꯨꯝꯕ ꯌꯥꯝ ꯂꯩꯕꯅꯦ ꯑꯗꯨꯒꯤꯅꯦ
ꯍꯧꯗꯣꯡꯁꯨ ꯅꯣꯡ ꯇꯥꯗ꯭ꯔꯥꯗꯤ ꯀꯣ ꯃꯣꯏꯁꯨ ꯂꯩꯐꯝ ꯈꯪꯗꯕꯅꯦ
ꯍꯨꯏꯁꯨꯔꯥ
ꯍꯢꯁꯨ ꯍꯥꯏꯕꯗꯤ ꯃꯣꯏꯁꯨ ꯉꯥꯏꯍꯥꯛ ꯉꯍꯥꯛ ꯆꯣꯠꯅꯤꯡꯕꯗꯣ ꯍꯥꯏꯕꯗꯤ ꯏꯔꯨꯕ ꯍꯩꯇꯕꯅꯤꯅꯀꯣ ꯑꯁꯦꯡꯕꯅꯦ
ꯍꯣꯏ ꯅꯣꯡ ꯃꯔꯛꯇꯥ ꯁꯅꯥꯕ ꯈꯣꯠꯄ ꯃꯌꯥꯝ ꯍꯨꯢꯗꯣ ꯌꯦꯡ ꯂꯩ
ꯑꯗꯣ ꯃꯣꯏꯗꯤ ꯍꯛꯆꯥꯡ ꯌꯥꯝ ꯐꯕꯅꯦ ꯑꯗꯨꯒꯤ ꯍꯧꯗꯣꯡꯁꯤꯡꯁꯨ ꯅꯣꯡ ꯌꯥꯝ ꯇꯥ ꯄꯥꯝꯕꯅꯦꯕ ꯑꯩꯅ ꯍꯥꯏꯅꯤꯡꯕꯗꯤ ꯑꯗꯨꯅꯤ ꯈꯪꯉꯥꯕ꯭ꯔꯥ
ꯈꯪꯉꯦ ꯈꯪꯉꯦ
ꯑꯩꯅ ꯍꯥꯏꯅꯤꯡꯕꯗꯣ ꯑꯗꯨꯅꯤꯗ ꯅꯪꯅ ꯑꯇꯣꯞꯄꯗ ꯈꯟꯈ꯭ꯔꯥꯕ ꯑꯗꯨꯒꯤꯅꯤ
ꯅꯣꯡ ꯇꯥꯕꯗ ꯈ꯭ꯋꯥꯏꯗꯒꯤ ꯍꯔꯥꯎꯕꯁꯦ ꯀꯔꯤꯔꯥ ꯈꯪꯕ꯭ꯔꯥ ꯁꯥ ꯃꯔꯛꯇꯥ ꯀꯔꯤ ꯑꯣꯏꯕ꯭ꯔꯥ ꯑꯣ ꯍꯦ ꯆꯨꯝꯃꯦ ꯑꯗꯨꯗꯤ ꯃꯣꯏꯗꯤ ꯀꯣ ꯅꯣꯡ ꯇꯥꯔꯗꯤ ꯏꯔꯨꯕꯅꯤꯅꯦ ꯏꯁ ꯍꯥꯏꯔꯒꯥ ꯏꯔꯨꯕꯗꯣ ꯑꯗꯨꯃꯨꯛ ꯍꯔꯥꯎꯕ ꯂꯩꯇꯕꯅꯤ ꯃꯣꯏꯒꯤ
ꯍꯣꯏ ꯑꯌꯨꯛ ꯑꯌꯨꯛ ꯌꯥꯝ ꯏꯪꯕ ꯃꯇꯝꯗꯥꯁꯨ ꯏꯔꯨꯌꯦ ꯃꯣꯏꯗꯤ
ꯎꯝ ꯇꯧꯅꯦ ꯃꯣꯏꯗꯤ ꯏꯁꯤꯡ ꯌꯥꯝ ꯄꯥꯝꯕꯅꯦ
ꯎꯝ ꯏꯁꯤꯡ ꯀꯤꯕꯅ ꯀꯔꯤꯅꯣ ꯈꯪꯕ꯭ꯔꯥ
ꯏꯁꯤꯡ ꯀꯤꯕ
ꯎꯝ
ꯏꯁꯤꯡ ꯀꯤꯕꯁꯤꯗꯤ ꯃꯤꯑꯣꯏꯕ ꯑꯣꯏꯔꯝꯃꯅꯤ
ꯅꯠꯇꯦꯍꯦ
ꯑꯣ ꯁꯥ ꯃꯔꯛꯇꯔꯣ
ꯑꯧ ꯁꯥ ꯃꯔꯛꯇ
ꯁꯥ ꯃꯔꯛꯇ ꯏꯁꯤꯡꯕꯨ ꯌꯥꯝ ꯀꯤꯕꯁꯦ ꯈꯪꯗꯤꯌꯦ ꯀꯩ ꯑꯣꯏꯒꯦ ꯈꯪꯗꯦ ꯑꯩꯗꯤꯃꯦꯦꯟꯒꯨꯝꯕꯗꯤ ꯎꯔꯛꯇ ꯂꯣꯏꯔꯒ ꯈꯪꯉꯛꯇꯕꯅꯤꯅꯀꯣ